ꯋꯥꯛꯁ ꯑꯃꯃꯨꯛ ꯄꯗꯠ ꯄꯗ꯭ꯔꯠ ꯇꯥꯏ
ꯇꯠꯄ꯭ꯔꯥ ꯀꯩꯅꯣ ꯈꯪꯗ ꯍꯥꯕ ꯑꯩꯒꯤ ꯑꯗꯨꯝ ꯅꯨꯡꯉꯥꯏꯇꯦ ꯍꯥꯏꯕ ꯑꯩ ꯑꯗꯨꯃꯥꯏꯅ ꯅꯨꯡꯉꯥꯏꯇ꯭ꯔꯤꯁꯦ ꯑꯗꯨꯝ ꯅꯨꯡꯉꯥꯏꯇ꯭ꯔꯦ
ꯃꯈꯣꯟꯗꯨ ꯁꯦꯠ ꯁꯦꯠ ꯁ꯭ꯔꯦꯠ ꯑꯃꯨꯛꯃꯨꯛ ꯆꯠꯂꯤꯗꯣ ꯇꯥꯕ꯭ꯔꯥ ꯄꯨꯁꯄꯥ ꯍꯂꯣ ꯅꯪꯒꯤ ꯏꯌꯥꯔ ꯄꯤꯁ ꯇꯨꯅꯔꯈꯣꯡꯗꯑꯣ
ꯇꯥꯔꯕ
ꯇꯥꯔꯦ ꯑꯃꯨꯛ ꯁꯤꯔꯦ ꯇꯧꯋꯦꯕ
ꯑꯣ ꯏꯌꯥꯔꯄꯤꯁ ꯂꯧꯊꯣꯛꯈ꯭ꯔꯦ
ꯌꯥꯎꯊꯣ ꯈꯔ
ꯎꯝ ꯌꯥ ꯊ ꯑꯣꯈꯔ ꯑꯣ ꯑꯗꯨꯅꯦ ꯍꯟꯗꯛꯇꯤ ꯑꯩꯒꯤ ꯐꯣꯟꯁꯤꯗ ꯀꯩꯅꯣ ꯈꯪꯗꯤꯦ ꯁꯨꯡ ꯀꯌꯥ ꯁꯨꯛꯇ ꯇꯥꯗꯦ ꯍꯥꯏꯕ ꯁꯨ ꯋꯥꯥꯏꯗ ꯃꯗ ꯍꯟꯗꯛꯀꯤ ꯑꯩ ꯇꯍꯧꯔꯤꯁꯦ ꯍ ꯅꯨꯡꯉꯥꯏꯇꯕꯗꯩ ꯀꯗꯗꯃ ꯑꯗꯨꯁꯨ ꯅꯨꯡꯉꯥꯏꯇꯦꯅ ꯇꯧ ꯂꯩꯔꯦ
ꯑꯗꯨꯅꯦ ꯑꯩꯈꯣꯏꯅ ꯅꯨꯡꯉꯥꯏꯇ꯭ꯔꯁꯨꯅꯦ ꯑꯗꯨꯝ ꯁꯥꯟꯅꯁꯤꯜꯂꯦꯕ ꯈꯔ ꯑꯗꯨꯗꯨꯒꯤ
ꯎꯝ
ꯃꯤꯅꯤꯠ ꯑꯅꯤ ꯐꯥꯗꯕꯤ ꯃꯤꯅꯦ ꯑꯃ ꯐꯥꯗꯕꯤꯒꯧ ꯇꯧꯔꯃꯤ ꯍꯦꯜꯂꯤꯅꯤ ꯀꯩꯅꯣꯈꯣꯏꯗꯤ
ꯍꯣꯏ ꯑꯩꯁꯨꯅꯦ ꯍꯟꯗꯛꯀꯤꯗꯣ ꯑꯅꯤꯔ ꯑꯍꯨꯝꯂꯛ ꯌꯥꯎꯈꯤ ꯅꯍꯥꯟ ꯉꯔꯥꯡ ꯉꯁꯥꯏꯒꯤꯗꯤ ꯑꯝꯇ ꯋꯥ ꯉꯥꯡꯗꯕꯤꯗ ꯃꯦꯟꯈꯤꯅꯤ ꯍꯜꯂꯣ ꯍꯥꯏꯕꯒ ꯑꯩꯁꯨꯦꯟ
ꯅꯝ ꯅꯝꯗꯅ ꯍꯦꯛꯇ ꯇꯧꯁꯤꯟꯒꯅ
ꯎꯝ ꯑꯗꯨꯝ ꯂꯣꯏꯊꯣꯛꯁꯤꯁꯦ ꯅꯪ ꯋꯥꯗ꯭ꯔꯗꯤ ꯑꯩꯕꯨꯗꯤ ꯋꯥꯔꯣꯏ
ꯌꯥꯏ ꯁꯨꯝ ꯑꯗꯨꯝ ꯇꯦꯛꯂꯤ ꯇꯦꯛꯂꯤ ꯑꯗꯨꯝ ꯉꯥꯡꯉꯒ ꯌꯥꯕ ꯎꯠꯂꯦ
ꯑꯥ
ꯑꯗꯨꯗꯩꯅ ꯀꯨꯏꯅ ꯆꯪꯒꯅꯤ ꯇꯔ
ꯎꯝ ꯀꯦꯔꯣ ꯍꯟꯇꯛ ꯑꯉꯥꯡ ꯑꯃ ꯔꯣꯖꯤ ꯔꯣꯖꯤ ꯅꯠꯇꯦ ꯂꯨꯍꯣꯡꯈꯤꯕꯗꯨꯣ ꯐꯪꯉ ꯇꯧꯔꯛꯇ꯭ꯔꯥ
ꯇꯥꯛꯇ ꯃꯥꯗꯤ ꯊꯥꯏꯅꯗꯩ ꯅꯣꯏꯒꯥ ꯀꯌꯥ ꯑꯩꯉꯣꯟꯗ ꯀꯣꯏꯕꯅꯦꯕ
ꯎꯝ
ꯑꯩꯉꯣꯟꯗ ꯀꯣꯏꯗ꯭ꯔꯤꯁꯦ ꯀꯩꯅꯣꯒ ꯔꯣꯖꯤꯒ ꯃꯣꯇꯤꯒ ꯈꯛꯇꯅꯤ ꯀꯣꯏꯗꯕ ꯑꯩꯉꯣꯟꯗ ꯑꯇꯩꯗꯤ ꯂꯣꯏ ꯀꯣꯏꯕꯅꯦꯕ
ꯀꯣꯏꯁꯦ ꯑꯃꯅ ꯃꯣꯇꯤ ꯑꯃꯅ ꯔꯣꯖꯤ ꯑꯃꯅ ꯀꯩ ꯀꯧꯋꯦ
ꯃꯅ ꯕꯤꯗ꯭ꯌꯥꯂꯛꯁꯃꯤ
ꯑꯣ ꯃꯆꯥꯥꯕꯨ ꯌꯥꯎꯅ ꯇꯧꯔꯝꯃꯅꯤ ꯏꯆꯦ ꯄ꯭ꯔꯦꯛꯅꯦꯟ ꯑꯣꯏꯔꯝꯃꯅꯤ
ꯈꯪꯗꯦ ꯑꯗꯨꯒ ꯍꯪꯗꯦ
ꯎꯝ
ꯑꯩꯈꯣꯏ ꯃꯥ ꯍꯣꯏꯁꯨ ꯑꯗꯨꯗꯨꯅ ꯀꯝꯇ ꯑꯗꯨ ꯑꯗꯥ ꯀꯃꯥꯏꯅ ꯇꯧꯔꯦ ꯑꯗꯨ ꯑꯗꯥ ꯑꯇ ꯍꯪꯉꯗꯕꯗꯣ ꯃꯣꯏꯗꯨꯁꯨ ꯀꯔꯤꯝꯇ ꯍꯥꯏꯔꯛꯇꯦ
ꯑ ꯍꯣꯏ ꯑꯗꯨꯕꯨꯗꯤ ꯑꯗꯨꯃꯥꯏ ꯎꯝ
ꯂꯞꯅ
ꯂꯞꯅ ꯃꯥꯥꯟꯅ ꯄꯨꯂꯞ ꯂꯩꯃꯤꯟꯅꯕ ꯑꯣꯏꯗꯤ ꯐꯕ ꯇꯣꯉꯥꯟ ꯇꯣꯉꯥꯟꯁꯨ ꯂꯩꯃꯤꯟꯅ ꯌꯥꯔꯕꯅꯤꯅ ꯑꯗꯨ ꯑꯩꯁꯦ ꯍꯟꯗꯛꯀꯤ ꯅꯣꯛꯅꯤꯡꯉꯔꯦꯕ ꯍꯟꯗꯛꯀꯤ ꯀꯥꯡꯁꯤꯗꯤ ꯅꯨꯡꯉꯥꯏꯅꯤ ꯀꯤꯌꯣꯝ ꯆꯥꯕ ꯆꯠꯂꯨꯁꯦ ꯀꯣꯏ ꯇꯧ ꯀꯥꯗ
ꯑ
ꯆꯠꯂꯨꯁꯦ ꯁꯦꯡꯕꯩ ꯆꯦ
ꯑꯗꯨꯒ ꯃꯤꯁꯤꯒ ꯒꯥꯔꯤꯁꯤꯒ ꯀꯣꯟꯅ ꯇꯕꯩ ꯋꯥ ꯈꯛꯇꯅꯤ
ꯏ ꯔꯤꯛꯁꫭ ꯗ ꯆꯠꯂ ꯂꯣꯏꯔꯦ
ꯑꯉꯝꯕꯗꯗꯤ ꯊꯧꯒꯠꯄ ꯉꯝ
ꯑ ꯆꯨꯝꯃꯤꯅꯦ ꯑꯗꯨ ꯑꯣꯏ ꯇꯔꯗꯤ ꯌꯦꯡ ꯒꯥꯔꯤꯁꯤꯅ ꯑꯩ ꯑꯩ ꯒꯥꯔꯤꯁꯤꯗ ꯃꯤ ꯑꯅꯤ ꯇꯣꯡꯉꯕ ꯆꯦ ꯄꫪꯃꯦꯁꫭꫪꯤꯁꯤ ꯋꯥꯏ ꯌꯥꯅꯤꯅ
ꯎꯝ
ꯃꯥ ꯑꯗꯨꯝ ꯆꯠꯅꯤꯡ ꯆꯖꯥꯔꯥ ꯃꯥ ꯒꯥꯔꯤ ꯑꯆꯧꯕ ꯊꯧ ꯍꯩꯇ꯭ꯔꯤꯕ
ꯋꯥꯕꯗꯣ ꯑꯗꯨꯝ ꯑꯗꯨꯃꯥꯏꯅ ꯆꯠꯄꯅꯤꯅ ꯃꯥꯁꯨ ꯂꯥꯛꯅꯤꯡꯕꯒꯤ ꯏꯪꯒꯤꯠ ꯑꯃꯗꯤ ꯇꯧꯔꯛꯀꯅꯤ
ꯑꯗꯨꯅꯦ ꯑꯗꯨ ꯏꯆꯦ ꯃꯥꯅ ꯀꯥꯏꯆꯧꯕ ꯊꯧ ꯍꯥꯏꯇꯥꯔꯗꯤ ꯃꯥꯅ ꯀꯥꯏꯆꯧꯕ ꯊꯧꯔꯄ ꯌꯥꯅꯤ
ꯎꯝ
ꯆꯠꯅꯤꯡꯉꯦ
ꯃꯥꯒꯤ ꯑꯆꯧꯕ ꯈꯨꯊꯧ ꯃꯥꯅ ꯑꯆꯧꯕ ꯊꯧꯕ ꯍꯩꯔꯤꯕ ꯈꯨꯠꯍꯩꯗꫭ ꯌꯥꯔꯣꯏ
ꯑꫭ ꯑꫭ
ꯑꯁ ꯐꯖꯅ ꯍꯩꯇ꯭ꯔꯤꯕꯅꯦꯕ
ꯎꯝ
ꯃꯅꯤꯡ ꯍꯟꯗꯣꯛ ꯍꯟꯖꯤꯟ ꯇꯧꯕꯗꯣ ꯖꯁ ꯒꯥꯔꯤꯒꯤ ꯅꯤꯌꯣꯝ ꯆꯨꯌꯣꯝ ꯕ꯭ꯔꯦꯛ ꯀꯃꯥꯏꯅ ꯐꯥꯅꯤ ꯀꯃꯥꯏꯅ ꯑꯗꯨ ꯑꯗꯥ ꯑꯗꯨꯈꯛꯒꯤ ꯋꯥꯅꯦꯕ
ꯇꯝꯗ꯭ꯔꯣ
ꯇꯝꯃꯨꯕꯅꯦꯔ ꯅꯨꯃꯤꯠ ꯇꯥꯅꯤꯒꯤꯔ ꯍꯞꯇꯥ
ꯎꯝ ꯎꯝ
ꯄꯩꯁꯥꯗꯣ ꯌꯥꯝ ꯂꯧꯏ
ꯂꯧꯕꯅꯦ
ꯕꯦꯂꯤꯌꯥꯒꯤ ꯑꯗꯨꯃꯥꯏꯅ ꯇꯝꯃꯨꯔꯒ ꯐꯠ ꯂꯥꯎꯅ ꯊꯧꯕ ꯑꯣꯏꯔꯗꯤ
ꯐꯕ
ꯐꯕ ꯃꯥꯅ ꯇꯝꯃꯨꯔꯒ ꯑꯗꯨꯝ ꯇꯨꯃꯤꯟ ꯂꯩꯁꯤꯟꯈ꯭ꯔꯦꯗꯅ
ꯎꯝ
ꯑꯗꯨꯅ ꯍꯣꯏ ꯃꯁꯥꯅ ꯀꯤꯒꯟꯗꯕꯒꯤ ꯀꯩꯅꯣ ꯇꯧꯔ ꯇꯧ ꯃꯥꯒ ꯕꯦꯂꯤꯌꯥꯒ ꯀꯩꯁꯨ ꯕꯦꯂꯤꯌꯥ ꯋꯥꯡꯕ ꯅꯠꯇꯦꯕ
ꯃꯥꯅꯦ
ꯑꯗꯨꯃꯥꯏ ꯒꯥꯔꯤ ꯆꯥꯎꯋꯦ ꯒꯥꯔꯤ ꯆꯥꯎꯋꯦꯅ ꯇꯧꯔꯒ ꯑꯗꯨꯝ ꯂꯩꯕꯅꯦ ꯃꯣꯏꯒꯤ ꯒꯥꯔꯤꯕꯨꯗꯤ ꯒꯥꯔꯤ ꯑꯆꯧꯕ ꯑꯃꯕꯨꯗꯤ ꯂꯧꯈ꯭ꯔꯃꯦꯕ ꯄꯃꯦꯁꯣꯔꯤꯒꯤ꯫ ꯃꯣꯏꯃꯅꯤ ꯍꯣꯏꯒꯤ ꯇꯧꯔ ꯄꯩꯁꯥ ꯁꯛꯆꯤꯟꯅꯔꯒ
ꯍꯗꯛ ꯋꯥ
ꯎ ꯀꯨꯔꯦ ꯃꯥꯅ ꯇꯝꯕ ꯀꯥꯟꯗꯣ ꯑꯗꯨ ꯗ
ꯎꯝ ꯒꯔꯤ ꯑꯝꯇ ꯂꯩꯅꯤꯡꯉꯦ ꯑꯩꯈꯣꯏꯁꯨ ꯒꯥꯥꯏ ꯑꯆꯧꯕꯝꯗ ꯂꯩꯇꯔꯤꯁꯦ
ꯎꯝ ꯃꯣꯏꯒꯤ ꯂꯩ ꯇꯦ ꯑꯩꯈꯣꯏ ꯑꯩꯠ ꯍꯟꯗ꯭ꯔꯦꯗ ꯑꯃ ꯂꯩꯔ ꯂꯣꯏꯔꯦ ꯀꯔꯣꯛ ꯀꯔꯥꯛ ꯇꯥꯔꯦ
ꯊꯧ ꯌꯥꯗ꯭ꯔꯕ ꯑꯝꯇ
ꯎꯝ ꯌꯥꯕꯨꯗꯤ ꯌꯥꯕ ꯑꯗꯨꯁꯨ ꯑꯗꯨꯝ ꯁꯦꯝꯅꯕꯗ ꯁꯦꯝꯅꯕꯗ ꯄꯩꯁꯥꯗꯣ ꯌꯥꯝ ꯇꯤꯡꯉꯦꯕ꯫
ꯍꯧ ꯍꯧꯖꯤꯛꯇꯤ ꯊꯧꯅꯗ꯭ꯔꯕ
ꯊꯧꯋꯦ ꯈꯔ ꯈꯔ
ꯇꯥꯃꯣ ꯌꯥꯏꯅ
ꯎꯝ
ꯑꯩꯈꯣꯏꯁꯨ ꯑꯝꯇ ꯂꯩꯅꯤꯡꯕꯅꯤ
ꯀꯥꯡ ꯆꯤꯛꯇꯕ꯭ꯔꯥ
ꯀꯪ ꯒꯥ ꯆꯤꯛꯇꯔꯦ ꯉꯁꯥꯏ ꯑꯃꯗꯤ ꯆꯤꯛꯑꯝꯃꯦ ꯍꯥꯠꯇꯣꯛꯈꯔꯦ ꯫
ꯀꯥꯡ ꯌꯥꯝ ꯌꯣꯝꯃꯦ
ꯉꯁꯤꯗꯤ ꯇꯥꯪ ꯑꯃ ꯑꯅꯤꯔ ꯑꯃꯗꯪ ꯄꯥꯏꯔꯝꯃꯦ ꯑꯃꯗꯤ ꯃꯨꯟ ꯂꯩꯔꯝꯃꯦ ꯍꯥꯏ
ꯎ ꯍꯧꯖꯤꯛꯇꯤ ꯑ ꯑꯃꯝꯇ ꯈꯪꯉꯣꯏꯕ ꯁꯤ ꯆꯤꯛꯈꯤꯕꯁꯤ ꯇꯥꯏ ꯃꯈꯣꯟ ꯈꯣꯡꯕ ꯆꯤꯛ ꯆ ꯆꯤꯛ ꯇꯧ
ꯑꯣ ꯏꯆꯦꯁꯦ ꯌꯥꯝ ꯄꯥꯡꯉ ꯑꯩꯒꯤ ꯅꯨꯡꯉꯥꯏꯕ ꯑꯃꯅ ꯗꯥꯛꯐꯝꯒꯨꯝꯕꯁꯦ ꯌꯥꯝ ꯇꯥꯒꯟꯗꯦꯕ ꯀꯥꯡꯒꯨꯝꯕ ꯆꯤꯛꯈꯤꯕ ꯈꯣꯠꯄꯗꯣ ꯑꯗꯨꯒꯤ ꯐꯔ ꯍꯥꯏ ꯑꯗꯣ ꯑꯩꯒꯤ ꯐꯕ ꯑꯃꯅ ꯑꯩꯒꯤ ꯃꯊꯛꯁꯤꯗ ꯆꯨꯝ ꯌꯥꯝ ꯂꯩꯑꯕ
ꯎꯝ
ꯃꯣꯏꯅ ꯀꯥꯡꯁꯦ ꯆꯥꯊꯣꯛꯑꯦꯕ ꯑꯩ ꯅꯨꯡꯉꯥꯏ ꯆꯨꯝꯃꯅꯁꯤꯒꯏꯒ ꯕꯁ ꯐ꯭ꯔꯅ ꯑꯣꯏꯔꯦ ꯑꯁ ꯈꯪꯗꯦꯗ ꯑꯩꯈꯣꯏꯁꯨ ꯒꯥꯥꯏꯔꯤ ꯑꯆꯧꯕ ꯑꯃ ꯂꯩꯅꯤꯡꯉꯦ ꯏꯕꯨꯡꯉꯣ ꯊꯣꯛꯂꯛꯑꯒ ꯑꯣꯏꯅ ꯂꯩꯔꯅꯤ ꯇꯨ ꯊꯥꯎꯖꯟ ꯇ꯭ꯋꯦꯟꯇꯤ ꯁꯕꯦꯟꯗ ꯍꯧꯖꯤꯛꯇꯤ ꯂꯩꯨꯔꯁꯨ ꯀꯅꯥꯅꯣ ꯊꯑꯣꯔꯤꯅꯦ ꯇ꯭ꯋꯦꯟꯇꯤ ꯁꯚꯦꯟ ꯏꯕꯨꯡꯣ ꯊꯂꯑꯗꯦꯗꯤꯁꯨ ꯍ ꯂꯩ ꯌꯥꯅꯤ
ꯃꯥꯗꯨꯗ ꯄꯣꯛꯂꯣꯏ ꯂꯣꯏꯗꯔꯣꯏꯔꯥ
ꯑ ꯑꯣꯏꯗꯣꯏꯅꯤ ꯑꯥ ꯇꯝꯕ ꯂꯣꯏꯖꯅꯦꯕ ꯇꯝꯕ ꯂꯣꯏꯔꯒ ꯐꯥꯔꯃꯥꯁꯤꯗ ꯑꯃꯨꯛ ꯌꯥꯎꯔꯅꯤ ꯍꯥꯏꯕꯅꯤ ꯃꯤꯒꯤ ꯑꯗꯨꯒ ꯑꯃꯨꯛ ꯑ
ꯇ꯭ꯔꯦꯟꯅꯤꯡ ꯑꯣꯏꯅ
ꯎꯝ ꯑꯗꯨꯝ ꯍꯣꯏ ꯑꯗꯨꯗꯨꯒ ꯃꯥꯗꯣ ꯁꯨꯝ ꯑꯦꯛꯁꯄꯔꯤꯌꯦꯟꯁ ꯇꯥꯟꯕꯗꯣ
ꯎꯝ
ꯑꯗꯣ ꯈꯪꯗꯦ ꯃꯥ ꯀꯩꯩ ꯇꯧꯗꯣꯏꯅꯣ ꯑꯄꯥꯝꯕ ꯃꯥꯏ ꯇꯧꯖꯔꯅꯤ
ꯆꯥꯅꯤꯅ
ꯎꯝ ꯒꯥꯔꯤꯁꯨ ꯑꯣꯝꯗꯤ ꯄꯥꯝꯃꯦ ꯍꯥꯏꯕ ꯅꯣꯡꯁꯤꯡ ꯇꯥꯔ ꯈꯣꯠꯂꯒ ꯌꯥꯝ ꯅꯨꯡꯉꯥꯏꯇꯦ
ꯅꯥꯏꯌꯦ ꯌꯥꯎꯔ ꯂꯄ ꯀꯩꯗꯧꯕ ꯂꯝ ꯂꯥꯞꯄ ꯑꯩꯈꯣꯏꯒꯤ
ꯍꯣꯏ
ꯊꯕꯛ ꯑꯃ ꯏꯪꯈꯥꯡ ꯑꯃꯥ ꯑꯍꯨꯝ ꯆꯠꯄꯗ
ꯃꯥꯅꯦ ꯅꯣꯡ ꯁꯤꯡ ꯇꯥꯕ ꯊꯕꯛ ꯏꯅ ꯑꯔꯥꯞꯄ ꯆꯠꯂꯛꯄ ꯑꯗꯒꯤꯗꯤ ꯃꯤ ꯄꯨꯂꯞꯀ ꯆꯠꯅꯤꯡꯉꯕ ꯃꯇꯝꯗꯗꯤ ꯌꯥꯝ ꯅꯨꯡꯉꯥꯏꯇꯕꯗꯣ
ꯎꯝ
ꯑꯗꯨꯗꯤ ꯅꯨꯡꯉꯥꯏꯇꯦ ꯈꯪꯗꯦꯗꯣꯏꯁꯦ
ꯈꯟꯕꯗꯤ ꯃꯌꯥꯝ ꯈꯜꯂꯤ
ꯈꯪꯂ ꯑꯗꯒꯤ ꯇꯧꯍꯟ ꯇꯧꯍꯟꯅꯤꯡꯉꯤ ꯏꯃꯥ ꯏꯄꯥꯅ ꯑꯗꯨꯝ ꯍꯥꯏꯗꯤ ꯑꯩꯈꯣꯏꯅ ꯃꯣꯏꯅ ꯍꯦꯟꯅ ꯇꯧꯅꯤꯡꯉꯤ ꯅꯠꯇ꯭ꯔꯅꯦ
ꯎꯝ
ꯑꯗꯨ ꯑꯗꯨꯝ ꯌꯨꯝꯁꯨ ꯀꯩꯅꯣ ꯇꯧꯍꯟꯅꯤꯡꯉꯤ ꯕꯥꯠꯔꯨꯝ ꯇꯣꯏꯂꯦꯠ ꯀꯤꯠꯆꯟ ꯁꯥꯍꯟꯅꯤꯡꯉꯤ ꯄꯩꯁꯥ ꯂꯩꯇꯕ ꯋꯥꯅꯦ
ꯋꯥꯟ
ꯏꯁꯥꯅ ꯄꯨꯝꯅꯃꯛꯇꯔꯦ ꯎꯝ ꯍꯧꯖꯤꯛꯀꯤ ꯃꯇꯝꯗ ꯄꯩꯁꯥ ꯌꯥꯎꯗ꯭ꯔꯗꯤ ꯁꯣ ꯍꯣꯜꯂꯣꯅꯨ ꯍꯥꯏꯕꯒ ꯆꯞ ꯃꯥꯟꯅꯔꯦ
ꯑꯗꯨꯃꯛꯅꯤ ꯍꯧꯖꯤꯛꯀꯤ ꯃꯇꯝꯗ
ꯑꯥ ꯅꯪꯒꯤ ꯁꯧꯀꯥꯗꯨꯕꯨ ꯂꯣꯏꯔꯕ
ꯂꯣꯏꯈꯔꯦ ꯆꯨꯔꯗ ꯨꯝꯒꯥ ꯎ ꯊ ꯂꯩ
ꯎꯝ
ꯌꯦ ꯆ
ꯑꯩꯈꯣꯏ ꯑꯃ ꯑꯃ ꯍꯥꯎꯁꯤ ꯁꯥꯟꯅꯔꯕ ꯃꯌꯥꯝꯗꯣ
ꯁꯥꯎꯁꯤ ꯁꯧꯥ ꯁꯧꯀꯥꯗꯤ ꯀꯌꯥ ꯁꯥꯟꯗꯅ
ꯑꯩꯒꯤ ꯆꯤꯊꯣꯡꯅꯥꯎ ꯍꯥꯡꯉꯤꯅꯤ ꯍꯧꯖꯤꯛ ꯑꯩꯒꯤ ꯃꯊꯛꯁꯦ ꯆꯨꯝ ꯑꯃꯗꯤ ꯂꯩꯌꯦꯕ ꯑ ꯀꯟꯅ ꯆꯥꯔꯦ ꯑꯩꯅ ꯌꯦꯡꯉꯤꯅꯦ ꯉꯁꯥꯏꯗꯩ ꯃꯣꯏꯗꯤ ꯑꯁꯕꯤꯟ ꯑꯆꯧꯕ ꯈꯔ ꯅꯞ ꯀꯟꯕꯤꯒꯗꯣ ꯌꯥꯝ ꯆꯥꯏ ꯍꯥꯏꯕ ꯉꯝꯃꯦ
ꯉꯝꯕꯅꯦ ꯀꯥꯎꯖꯦꯡꯒ ꯇꯥꯟꯅꯕꯅꯦ
ꯑ ꯏꯆꯦꯁꯨ ꯆꯥꯕꯗꯣ ꯉꯝꯃꯦ ꯍꯥꯏꯕ ꯄꯤꯛꯑꯝ ꯑꯗꯨꯝ ꯍꯥꯏꯗꯤ ꯃꯈꯥ ꯀꯩꯀꯥꯥ ꯄꯤꯛꯑꯝꯗꯣ ꯃꯥꯟꯗ꯭ꯔꯥ ꯃꯣꯏ ꯑꯗꯨꯝ ꯆꯥꯕ ꯉꯝꯃꯦꯗꯣ ꯈꯪꯗꯦ ꯈꯪꯗꯦ
ꯀꯅꯥꯏꯅꯣꯝꯁꯨ ꯂꯤꯂꯥ ꯀꯟ ꯊꯥꯔꯤ
ꯎꯝ ꯈꯪꯗꯤꯌꯦ
ꯃꯩꯇꯩ ꯄꯣꯛꯄꯤ ꯏꯃꯥ ꯇꯅꯤ ꯇꯧꯔꯤ
ꯎꯝ ꯍꯣꯏ ꯍꯣꯏ ꯏꯆꯦ ꯑꯗꯨꯗꯤ ꯊꯝꯃꯒꯦꯀꯣ
ꯍꯣꯏ ꯍꯣꯏ ꯐꯔꯦ ꯐꯔꯦ ꯄꯣꯊꯥꯖꯔꯣ ꯄꯣꯊꯥꯖꯔꯣ ꯎꯝ ꯊꯝꯃꯦ ꯊꯝꯃꯦ ꯎꯝ